ꯋꯥ
ꯇꯧꯅꯤꯒꯦ ꯍꯧꯖꯤꯛꯇꯤ ꯈꯦꯁꯤ ꯃꯇꯝꯅꯤꯅ ꯈꯦꯁꯤ ꯍꯦꯛꯇ ꯆꯥꯔꯗꯕꯅꯤ ꯊꯝꯅꯥ ꯂꯩꯌꯦ ꯉꯍꯥꯟ ꯍꯦꯛꯂꯛꯄꯒꯤ
ꯀꯌꯥꯃꯨꯛ ꯍꯤꯛꯂꯛꯀꯦ
ꯑ ꯊꯝꯅ ꯗꯣ ꯀꯩꯅꯣꯃꯨꯛ ꯍꯦ ꯃꯥꯒꯤ ꯄꯤꯁꯇꯣ ꯀꯨꯟꯃꯨꯛ ꯍꯦ ꯀꯣꯟꯅꯔꯣꯏ ꯇꯔꯗꯨꯕꯣ
ꯌꯥꯔꯦ ꯑꯗꯨꯗꯤ
ꯑꯣ ꯑꯗꯨꯅꯦ ꯍꯧꯖꯤꯛ ꯃꯇꯝꯒꯤ ꯆꯤꯟꯖꯥꯛ ꯍꯥꯏꯔꯒꯗꯤ ꯈꯦꯆꯤ ꯀꯥꯡ ꯃꯇꯝꯅꯤꯅ
ꯎꯝ ꯎꯠꯇꯤ ꯎꯁꯣꯏ ꯊꯣꯛꯑꯦ ꯀꯩꯅꯣ ꯎꯁꯣꯏ ꯎꯇꯤ ꯆꯥꯔꯦ ꯑꯩꯈꯣꯏ ꯂꯩꯔꯒ ꯎꯁ‌ꯣꯏ ꯊꯣꯛꯄ ꯀꯨꯏꯔꯦ
ꯁꯨꯃꯥꯏꯅ ꯇꯧꯁꯤꯔꯣ ꯑꯗꯨꯗꯤ ꯍꯟꯗꯛꯇꯤ ꯑꯅꯧꯕ ꯃꯑꯣꯡ ꯑꯃ ꯇꯧꯁꯤꯔ ꯈꯦꯆꯤꯁꯦ
ꯀꯔꯤ ꯑꯅꯧꯕ ꯃꯑꯣꯡꯅꯣ ꯍꯥꯏꯔꯛꯎꯅꯦ
ꯈꯦꯖꯤꯕꯨꯗꯤ ꯃꯁꯥꯒꯤ ꯑꯗꯨꯝ ꯂꯩꯖꯔ‌ꯦꯗꯅ ꯏꯟꯖꯥꯡꯗꯣ ꯏꯟꯖꯥꯡꯁꯦ ꯑ ꯉꯥꯍꯩꯗꯣ ꯃꯍꯤ ꯌꯥꯎꯗꯕꯤꯗ ꯅꯞꯅꯞ ꯂꯥꯎꯔꯒ ꯊꯣꯡꯉꯒ ꯑꯣꯏꯅ ꯆꯥꯁꯤꯔꯣ
ꯑꯁ ꯑꯗꯨꯗꯤ ꯕ‌ꯦꯁꯅꯤ ꯀꯩꯅꯣ ꯑꯩꯅ ꯉꯍꯥꯟꯗꯒꯤ ꯉꯍꯩ ꯆꯥꯅꯤꯡꯉꯒ ꯂꯩꯔꯤꯅꯦ ꯑꯗꯣ ꯉꯍꯩꯁꯤꯕꯨ ꯀꯗꯥꯏꯗ ꯐꯪꯒꯦ
ꯉꯥꯌꯣꯟꯕꯤꯗ ꯌꯥꯎꯋꯦ
ꯉꯥꯌ‌ꯣꯟꯕꯤ ꯀꯥꯏꯗ
ꯕꯖꯥꯔꯒꯤꯗ
ꯍꯩꯃꯥ ꯑꯩꯅꯗꯤ ꯃꯣꯏ ꯑꯁꯤꯒꯤ ꯗꯨꯀꯥꯟ ꯑꯃ ꯑꯥꯏꯁꯀꯤ ꯌꯣꯟꯕꯗꯨꯗ ꯍꯪꯕꯗ ꯌꯥꯎꯗꯗꯅ ꯅꯍꯥꯟ ꯅꯣꯡꯃ ꯑꯃ ꯌꯥꯎꯗꯅ ꯑꯩꯁꯦ ꯑꯥ ꯑꯦꯁ ꯀꯦꯗ ꯑꯥꯗ ꯌꯣꯟꯕ ꯃꯐꯝ ꯑꯅꯤ ꯂꯩꯕꯗꯣ
ꯑꯥ
ꯑꯗꯨꯗꯒ ꯆꯠꯂ ꯊꯤꯔꯨꯏꯅꯦ ꯐꯪꯗꯔꯤꯅꯦ ꯍꯥꯏꯕ ꯍꯥꯏꯃ ꯁꯤꯗ ꯏꯅꯛ ꯅꯛꯅ ꯌꯣꯟꯕ‌ꯣꯏꯔꯦ
ꯑꯦ ꯃꯣꯏ ꯐꯥꯔꯝ ꯇꯧꯅꯕ ꯀꯥꯡꯕꯨ ꯍꯧꯖꯤꯛꯀꯥꯟꯗꯤ ꯉꯍꯩ ꯊꯥꯗꯅꯔꯦꯗꯅ ꯄꯨꯈ꯭ꯔꯤꯗ
ꯑꯦꯍ ꯃꯣꯏꯅ ꯌꯣꯜꯂꯤꯕ ꯉꯥꯍꯩꯗꯣ ꯃꯅꯤꯄꯨꯔꯒꯤ ꯉꯥꯏꯍꯩꯔꯣ ꯍꯥꯏꯁꯦ
ꯑꯥ ꯑꯗꯨ ꯃꯥꯜꯂꯦ ꯑꯗꯨ ꯆꯞꯇꯤ ꯃꯥꯟꯅꯩꯌꯦ ꯂꯩꯔꯒ ꯊꯣꯡꯉ ꯆꯥꯕ ꯀꯥꯟꯗ
ꯍꯥꯏꯃ
ꯑꯗꯣ ꯍꯧꯖꯤꯛ ꯌꯣꯛꯅꯔꯕꯅꯦ ꯉꯥꯏꯍꯥꯏꯗꯣ ꯃꯤ ꯑꯗꯨꯝ ꯄꯨꯈ꯭ꯔꯤꯗ
ꯑꯗꯨꯗꯤ ꯑꯗꯨ ꯆꯥꯁꯦ ꯀꯩꯅꯣ ꯑꯁ ꯑꯩꯗꯤ ꯆꯥꯅꯤꯡꯕꯅꯕꯨ ꯂꯣꯏꯔꯦꯗ
ꯑꯗꯨꯅꯕꯨ ꯍꯦꯟꯅ ꯍꯥꯎꯅꯤ ꯑꯃꯗꯨꯗꯤ ꯐ꯭ꯔꯤꯖꯇ ꯊꯝꯃꯛꯄꯅꯤ ꯁꯤꯅ ꯗꯥꯏꯔꯦꯛ ꯐ꯭ꯔꯦꯁꯅꯤ
ꯎꯝ ꯍꯥꯎꯅꯤꯌꯦ
ꯇꯨꯗꯤꯅꯦ ꯃꯁꯛ ꯇꯨ ꯏꯁ ꯃꯤ ꯑ ꯍꯣꯇꯦꯜꯗꯒ ꯄꯤꯛꯆꯔꯗꯒ ꯊꯦꯠꯄ ꯌꯥꯎꯕ ꯉꯥ ꯄꯤꯁꯇꯣ ꯑꯗꯨꯒ ꯆꯞ ꯃꯥꯟꯅꯖꯥꯠꯅꯤ ꯃꯁꯛ ꯀꯨꯐꯖꯥ ꯑꯝꯅꯦ ꯈꯪꯕ꯭ꯔꯥ
ꯑꯣ ꯄꯤꯁꯇꯣ ꯄꯤꯁ ꯀꯛꯄꯗꯨꯔꯣ
ꯎꯝ ꯃꯀꯣꯛꯀꯗ‌ꯣ ꯈꯨꯆꯥꯎ ꯑꯝꯅꯤ
ꯏꯃꯥ ꯑꯗꯨꯗꯤ ꯑꯁ ꯍꯣꯔꯦꯟꯕꯨ ꯑꯝꯇ ꯂꯩꯔ ꯆꯥꯁꯤꯔꯥ ꯈꯪꯗꯦ ꯈꯦꯁꯤꯅ ꯀꯣꯜꯂꯁꯨ ꯑꯩꯗꯤ ꯆꯥꯅꯤꯡꯕꯅ ꯂꯣꯏꯔꯦ
ꯑꯗꯣ ꯑꯆꯥ ꯑꯆꯥꯔꯣꯃꯒ ꯍꯥꯞꯆꯜꯂꯒꯀꯣ ꯑꯁ ꯑꯆꯥꯔꯗꯣ
ꯑꯥ ꯅꯥꯇꯣꯟꯗ ꯆꯤꯡ ꯂꯥꯎꯕꯗꯣ
ꯖꯤꯡ ꯂꯥꯎꯕꯤꯗꯣ ꯑꯩꯗꯣ ꯅꯍꯥꯟ ꯕꯖꯥꯔꯗ ꯕꯣꯔꯥ ꯄ꯭ꯂꯦꯠ ꯑꯃ ꯆꯥꯔꯛꯑꯦꯕꯀꯣ ꯑꯗꯨꯗꯨ ꯍꯥꯄꯦꯕ ꯃꯣꯏꯗꯣ ꯎꯝ ꯍꯪꯒꯥꯝ ꯍꯪꯒꯥꯝꯅ ꯁꯦꯝꯕꯅꯤꯗꯅ ꯑꯗꯣ ꯍꯪꯒꯥꯝ ꯃꯔꯨꯅ ꯃꯣꯏꯒꯤꯗꯣ ꯊꯥꯎꯗꯣ ꯉꯧ ꯃꯥꯜꯂꯦꯕꯀꯣ ꯅꯪ ꯅꯪ ꯂꯥꯎꯔ ꯃꯣꯏꯗꯨꯅ ꯄꯨꯔꯥ ꯏꯁꯇꯥꯏꯜ ꯑꯃ ꯃꯣꯔꯣꯛꯇꯣ ꯃꯣꯔꯣꯛꯇꯣ ꯌꯥꯝ ꯄꯥꯛꯅ ꯌꯥꯎꯗꯦꯕꯀꯣ ꯑꯗꯨꯒꯅꯦ ꯆꯥꯕꯗꯝ ꯌꯥꯝ ꯍꯥꯎꯋꯦ ꯐꯪꯕ ꯍꯥꯏꯇꯥꯔꯦ
ꯎꯝ ꯑꯗꯨ ꯑꯣꯏꯇꯥꯔꯗꯤ ꯎꯁꯦꯏ ꯎꯇꯤꯗꯨꯝ ꯇꯧꯔꯕ ꯑꯗꯒꯤ ꯀꯥꯡꯍꯧꯗꯣ ꯈꯥꯃꯦꯟ ꯀꯥꯡꯍꯧꯁꯨ ꯍꯥꯎꯋꯦ ꯍꯋꯥꯏ ꯑꯁꯪꯕꯤ ꯀꯥꯡꯍꯧꯁꯨ ꯍꯥꯎꯋꯦ ꯀꯝꯕ ꯍꯥꯞꯁꯤꯒꯦ
ꯎꯝ ꯑꯁ ꯑꯩꯗꯤ ꯀꯥꯡꯒꯧ ꯍꯥꯞꯄ ꯃꯍꯨꯠꯇꯅꯦ ꯉꯍ ꯉꯥꯍꯩꯗꯨꯗ ꯄꯩꯁꯥ ꯈꯌꯥꯝ ꯊꯥꯗꯔ ꯉꯥꯗ ꯑꯣꯏꯅ ꯄꯦꯟꯅ ꯆꯥꯕ ꯀꯥꯡꯒꯧ ꯍꯥꯏꯁꯤꯗꯤ ꯑꯈꯣꯏ ꯆꯥꯗꯅꯠꯇ ꯂꯩꯗꯅ ꯉꯥꯍꯩꯒꯨꯝꯕꯁꯤꯗꯤ ꯄꯥꯛ ꯄꯥꯛ ꯆꯥꯗꯦꯗꯅ ꯑꯗꯨ ꯉꯥꯏꯍꯩꯗꯣꯝ ꯇꯧꯔꯒ ꯑꯆꯥꯔ ꯑꯃ ꯁꯦꯝꯃꯒꯅꯦ ꯁꯥ ꯑꯃ ꯁꯦꯝꯃꯒ ꯌꯥꯔꯅꯤ ꯀꯩꯅꯣ
ꯉꯥꯍꯩꯗꯨꯁꯨ ꯌꯥꯎꯕꯨꯗꯤ ꯌꯥꯎꯖꯦꯕ ꯑꯗꯨꯝ ꯃꯔꯥꯡ ꯀꯥꯏꯅ ꯍꯥꯞꯁꯦꯕ ꯑꯗꯣ ꯀꯥꯡꯍꯧꯗꯨꯁꯨ ꯍꯥꯎꯋꯦ ꯃꯤ ꯅꯪꯕꯣ ꯈꯦꯆꯤꯒꯤꯗꯤ ꯎꯇꯤ ꯀꯥꯡꯍꯧ ꯆꯥꯟꯅꯒ꯭ꯔꯕ ꯄꯣꯠꯅꯤ ꯀꯩꯅꯣ
ꯄꯀꯣꯔꯥꯁꯨ ꯌꯥꯝ ꯍꯥꯎꯕꯅꯤ
ꯄꯀꯣꯔꯥ ꯊꯣꯡꯕ ꯅꯠꯇ꯭ꯔꯒ ꯃꯇꯨꯝ ꯑꯗꯨꯗꯤ ꯄꯧꯀꯣꯔꯥ ꯅꯠꯇꯦ ꯀꯩꯅꯣ ꯕꯣꯔꯥ ꯍꯥꯏꯌꯣ ꯄꯧꯀꯣꯔꯥ ꯍꯥꯏ ꯃꯍꯤꯅꯤ ꯀꯩꯅꯣ ꯎꯝ ꯑꯗꯣ ꯍꯥꯏꯔꯣꯁꯦ ꯍꯧꯖꯤꯛ ꯀꯩꯀꯩ ꯍꯥꯞꯁꯦ ꯍꯥꯏꯅꯣꯗꯣ ꯐꯖꯟꯅ
ꯑꯩꯒꯤꯗꯤ ꯏꯌꯥꯗ ꯌꯥꯔꯦ ꯅꯪꯒꯤ ꯑꯄꯥꯝꯕꯗꯨꯅꯤ
ꯑꯣ ꯑꯩꯅ ꯄꯥꯝꯕꯗꯤꯅꯦ ꯁꯨꯃꯥꯏꯅ ꯍꯥꯞꯄ ꯄꯥꯝꯃꯦ ꯑ ꯎꯇꯤ ꯎꯁꯣꯏ ꯎꯇꯤꯗꯨꯃ ꯂꯩꯔꯦꯗꯅ
ꯎꯝ
ꯑꯗꯨꯒ ꯀꯥꯡꯍꯧ ꯑꯃ ꯍꯥꯞꯄ ꯈꯥꯃꯦꯟꯒꯔꯥ ꯅꯠꯇ꯭ꯔꯒ ꯍꯋꯥꯏ ꯁꯥꯡꯕꯤꯔꯝꯃ
ꯎꯝ ꯌꯥꯏ ꯌꯥꯏ
ꯁꯤꯒ ꯇꯧꯔꯒ ꯂ ꯂꯩꯕ ꯍꯋꯥꯋ ꯍꯥꯎ ꯀꯦ ꯗꯤ ꯀꯩꯅꯣꯒ ꯇꯧꯕꯅ ꯐꯔꯅꯤ ꯎꯝ ꯈꯥꯃꯦꯟꯗꯣ
ꯑ
ꯑꯗꯨꯒ ꯂꯩꯔ ꯍꯋꯥꯏꯒꯗꯤ ꯁꯥꯟꯅꯕꯅꯦ ꯅꯦꯕ ꯑꯗꯨꯒ ꯍꯧꯖꯤꯛꯀꯤ ꯃꯣꯔꯣꯛ ꯤꯡ ꯂꯥꯎꯏꯗꯣ
ꯑꯥ
ꯑꯗꯨꯗꯣ ꯃꯥ ꯑꯗꯨꯒ ꯉꯥꯍꯩꯗꯣ ꯈꯔ ꯌꯥꯝ ꯅꯥꯃ
ꯍꯣꯏ ꯍꯣꯏ ꯍꯣꯏ
ꯆꯥꯛꯁꯦ ꯈꯦꯁꯤ ꯍꯧꯕꯁꯦ ꯀꯣꯔꯐꯨ ꯀꯌꯥ ꯍꯧꯖ ꯍꯥꯏꯅꯣ ꯀꯣꯔꯐꯨ ꯑꯅ ꯀꯣꯟꯠꯅꯒꯗ꯭ꯔꯣ
ꯀꯣꯠꯅꯅꯤꯗ ꯑꯩꯈꯣꯏ ꯅꯍꯥꯟ ꯅꯣꯡꯃ ꯑꯃ ꯄꯨꯂꯥꯎ ꯍꯧꯔꯒ ꯁꯦꯝꯕꯗ ꯀꯣꯏꯐꯨꯗ ꯐꯅꯌꯥꯝ ꯂꯦꯝꯃꯤꯗꯨꯅꯤ
ꯑꯗꯣ ꯑꯗꯨꯗꯤ ꯅꯍ ꯉꯍꯥꯁꯤꯅ ꯀꯦꯖꯤ ꯀꯌꯥꯝ ꯀꯣꯠꯅꯅꯤ ꯑꯅꯤ ꯑꯍꯨꯝ ꯅꯠꯇ꯭ꯔ ꯃꯉꯥ
ꯎꯝ ꯉꯩꯗꯨꯗꯤꯅꯦ ꯑꯣꯀ ꯁ ꯃꯥꯅꯅꯦꯣ ꯁꯥꯕ ꯂꯩ ꯊꯣꯛꯂꯤꯅꯤ ꯊꯣꯏꯗꯕꯅꯦꯕꯀꯣ ꯀꯦꯖꯤ ꯑꯍꯨꯝꯒꯨꯝꯕꯅꯦ ꯍꯥꯏꯅ
ꯑꯁ ꯑꯍꯨꯝ ꯀꯕ ꯃꯔꯤꯅ ꯀꯣꯟꯅꯔꯣꯏꯗ꯭ꯔꯣ ꯑꯍꯨꯝꯒꯨꯝꯗꯤ ꯈꯔ ꯀꯧꯗꯧ ꯃꯥꯜꯂꯦꯗ
ꯑꯁ ꯑꯩꯗꯤꯅꯦ ꯃꯌꯥꯝ ꯃꯌꯥꯝꯁꯨ ꯆꯥꯗꯕꯅꯤꯅ ꯈꯖꯤꯛ ꯈꯖꯤꯛ ꯋꯥꯈꯜꯅꯦ ꯈꯜꯂꯤꯁꯦ ꯑꯗꯨꯅ ꯑꯩꯉꯣꯟꯗ ꯑꯩꯉꯣꯟꯗ ꯍꯪꯉꯗꯦ ꯑꯩꯗꯤ ꯈꯥꯖꯤꯤꯛ ꯈꯥꯖꯤꯤꯛꯇꯥꯏꯅꯤ ꯍꯥꯏ ꯑꯗꯨꯁꯦ ꯑꯩꯅ ꯆꯥꯕ ꯆꯥꯡꯗꯨꯗ ꯉꯝꯕꯗꯨꯗꯅꯦ ꯑꯩꯅ ꯍꯥꯏꯔꯛꯇꯣꯏꯁꯦ
ꯌꯥꯝꯊꯣꯏꯗꯅ ꯀꯦꯖꯤꯗ ꯃꯔꯤ ꯍꯦꯛꯇ ꯇꯧꯔꯁꯤꯁꯦ ꯑꯗꯣ ꯑꯗꯨꯒꯒ ꯑꯗꯨ ꯂꯩꯔꯦ ꯑꯗꯒꯤ ꯀꯩꯅꯣꯝ ꯇꯧꯁꯤꯔꯣ ꯁꯂꯥꯗ ꯑꯃ ꯍꯥꯞꯁꯤꯔꯣ
ꯑꯧ ꯑꯩ ꯍꯥꯏꯗꯤ ꯁꯂꯥꯝ ꯍꯥꯞꯁꯦꯅ
ꯁꯂꯥꯗ ꯑꯃ ꯍꯥꯞꯄꯅ ꯐꯅꯤꯕ ꯒꯖꯔꯣ ꯊꯕꯤ ꯇꯧꯗꯅ
ꯎꯝ ꯌꯥꯏ ꯌꯥꯏ ꯍꯥꯁꯦ
ꯑꯗꯨ ꯁꯂꯥꯗ ꯑꯃꯅꯦ ꯑꯗꯨꯗꯤ ꯑꯗꯨ ꯑꯗꯨꯃꯥꯏꯅ ꯇꯧꯔꯁꯦ ꯑꯗꯣ ꯀꯩ ꯅꯨꯃꯤꯠꯇ ꯆꯥꯁꯤꯒꯦ ꯈꯔ ꯊꯨꯅꯗꯤ ꯆꯥꯖꯩꯌꯦꯦ
ꯑꯁ ꯆꯥꯗꯧ ꯂꯩꯔꯕ ꯄꯣꯠꯅꯤꯅ ꯍꯣꯔꯦꯟ ꯅꯨꯃꯤꯗꯥꯡ ꯍꯦꯛꯇ ꯆꯥꯊꯣꯛꯁꯨ ꯌꯥꯏ ꯀꯩꯗꯧꯔꯒꯦ
ꯑꯗꯨꯗꯤ ꯀꯅꯥ ꯀꯅꯥ ꯍꯧꯁꯤꯒꯦ
ꯎꯝ ꯀꯦꯖꯤꯁꯤꯗꯤ ꯈꯔ ꯈꯨꯠ ꯆꯪꯕ ꯄꯣꯠꯅꯤꯅ ꯈꯔ ꯉꯟꯅ ꯇꯧꯗꯕꯖ ꯌꯥꯔꯣ ꯑꯗꯣ ꯃꯤ ꯑꯇꯣꯞꯄ ꯍꯥꯏꯗꯨꯁꯨ ꯑꯩꯈꯣꯏ ꯏꯃꯨꯡ ꯃꯅꯨꯡ ꯏꯆꯤꯜ ꯏꯅꯥꯎꯈꯩ ꯆꯥꯃꯤꯟꯅꯔ ꯂꯣꯏꯔꯗꯤ
ꯑꯗꯣ ꯍꯥꯏꯗꯤ ꯃꯤ ꯈꯔ ꯌꯥꯝꯃꯟꯕꯅꯗꯤ ꯐꯅꯤꯌꯦ ꯊꯕꯛꯇꯣ ꯑꯃ ꯑꯃ ꯁꯤꯟꯗꯣꯛꯅꯅꯕ
ꯍꯣꯏ
ꯑꯗꯣ ꯊꯣꯡꯕꯗꯤ ꯀꯃꯥꯏꯅ ꯊꯣꯡꯁꯤꯒꯦ ꯌꯨꯝ ꯃꯊꯛꯇ ꯇꯧꯁꯤꯔꯣ ꯅꯠꯇ꯭ꯔꯒ ꯃꯈꯥ ꯇꯧꯁꯤꯔꯣ ꯅꯣꯡꯁꯦ ꯑꯃꯨꯛ ꯇꯥꯊꯂꯛꯑꯗꯤ ꯀꯃꯥꯏꯅ ꯇꯧꯅꯤ ꯃꯊꯛꯇ
ꯑꯁ ꯍꯧꯖꯤꯛꯀꯥꯟꯁꯦ ꯅꯣꯡ ꯇꯥꯔꯟꯕꯅꯤꯅ ꯍꯥꯏꯕ ꯉꯝꯗꯣꯏꯅꯦ ꯑꯩꯁꯨ ꯑꯗꯨꯗꯣ ꯑꯗꯨꯒ ꯊꯣꯡꯕꯩꯗꯤ ꯆꯥꯛꯇꯣ ꯈꯤꯖꯤꯗꯣ ꯊꯣꯡꯉꯛꯄꯅꯤꯅ ꯃꯩꯗ ꯊꯣꯡꯕꯅ ꯐꯗꯣꯏꯅꯦ ꯌꯥꯏꯕ ꯈꯣꯠꯄ ꯑꯃ ꯑꯃ ꯇꯧꯔꯛꯄꯒꯤ
ꯑꯗꯨꯗꯤ ꯅꯍꯥꯟꯒꯤ ꯑꯩꯈꯣꯏꯥ ꯆꯥꯅꯕ ꯃꯇꯝꯗ ꯄꯣꯔꯛꯄ ꯂꯩꯔꯪ ꯑꯃꯗꯣ ꯑꯗꯨ ꯌꯥꯝ ꯅꯨꯡꯉꯥꯏꯕꯅꯦ ꯑꯗꯨ ꯀꯅꯥꯏꯒꯤ ꯂꯩꯔꯅꯣ ꯑꯗꯨ ꯂꯧꯕ ꯌꯥꯒꯗ꯭ꯔꯣ
ꯌꯥꯅꯤ ꯌꯥꯅꯤ ꯂꯩꯕꯅꯦ ꯑꯩꯈꯣꯏ ꯏꯅꯦ ꯍꯣꯏꯒꯤꯅꯦ
ꯑꯗꯨꯗꯨꯗ ꯊꯣꯡꯉꯁꯤꯔꯣ ꯁꯤꯡ ꯍꯥꯏꯔꯒꯗꯤ
ꯍꯣꯏ ꯌꯥꯏꯌꯦꯦ ꯁꯤꯡ ꯁꯤꯡꯗꯣ ꯆꯣꯠꯂꯝꯃꯗ꯭ꯔꯥ ꯈꯪꯕꯅꯤ ꯁꯤꯡ ꯈꯔ ꯂꯩꯕꯗꯕ ꯎꯝ
ꯑꯗꯣ ꯁꯤꯡꯗ ꯊꯣꯡꯕ ꯍꯥꯏꯁꯦꯀꯣ ꯃꯥ ꯂꯣꯏꯔꯒ ꯃꯊꯪ ꯏꯟꯖꯥꯡ ꯃꯌꯥꯝꯁꯦ ꯇꯧꯔꯨꯕꯗꯣ ꯊꯦꯡꯗꯧ ꯃꯥꯜꯂꯦ ꯑꯗꯣ ꯒ꯭ꯌꯥꯁꯇ ꯕ꯭ꯔꯔꯅꯔ ꯊꯥꯡꯒꯠꯂꯒ ꯈꯔ ꯑꯃꯁꯨ ꯇꯧꯕ ꯍꯧꯁꯤꯔꯣ
ꯑꯗꯨꯗ ꯅꯪ ꯏꯟꯁꯥꯡ ꯊꯣꯡꯕ ꯌꯥꯏꯌꯦ
ꯀꯦꯆꯗꯨꯅ ꯇꯧꯔꯁꯨ
ꯎꯝ ꯑꯗꯨꯗꯅꯦꯗꯥꯡ ꯊꯨꯝꯕ ꯌꯥꯏ
ꯇꯧꯕ ꯍꯥꯏꯁꯤꯗꯤ ꯑꯃꯨꯛ ꯌꯥꯏꯕ ꯈꯣꯠꯄ ꯑꯃꯨꯛ ꯇꯧꯗꯣꯏꯅꯤꯗꯅ
ꯃꯥꯅꯦ ꯃꯥꯅꯦ
ꯑꯗꯨꯅ ꯑꯗꯨꯒꯤ ꯏꯁꯤꯡꯗꯨꯗꯅ ꯈꯦꯆꯗꯣ ꯇꯧꯔꯁꯨ ꯏꯟꯖꯥꯡ ꯃꯊꯦꯜꯗꯣ ꯌꯥꯝꯃꯤꯗꯅ
ꯎꯝ ꯎꯝ
ꯃꯊꯦꯜꯗꯣ ꯌꯥꯝꯕꯅꯤꯅ ꯒ꯭ꯌꯥꯁ ꯏꯁꯇꯣꯞꯗ ꯕꯔꯅꯔ ꯇꯧꯔꯒ ꯈꯔ ꯊꯣꯡꯕ ꯊꯥꯛꯄ ꯉꯥ ꯅꯨꯡ ꯑꯗꯒꯤ ꯀꯥꯡꯍꯧ ꯇꯧꯗꯧ ꯃꯌꯥꯝꯗꯣ ꯇꯧꯕ ꯍꯧꯁꯤꯔꯣ ꯀꯃꯥꯏꯅ ꯇꯧꯁꯤꯒꯦ
ꯍꯣꯏ ꯌꯥꯏ ꯌꯥꯏ
ꯑꯗꯨꯗꯤ ꯄꯨꯡ ꯀꯌꯥꯋꯥꯏꯗ ꯁꯦꯝꯕ ꯍꯧꯁꯤꯒꯦ ꯈꯨꯠ ꯌꯥꯝ ꯆꯪꯕ ꯄꯣꯠꯗꯤꯅ ꯈꯔ ꯉꯟꯗꯕꯗꯤ ꯌꯥꯔꯔꯣꯏ
ꯑꯅꯤꯗꯒꯤ ꯇꯧꯖꯩ
ꯑꯩ ꯃꯣ ꯑꯁ ꯑꯩꯅ ꯄꯨꯡ ꯀꯌꯥꯗꯩ ꯂꯩꯇꯣꯏꯕ
ꯂꯩꯕꯩꯗꯤ ꯑꯗꯨꯝ ꯉꯥꯏꯍꯥꯛ ꯂꯩꯔꯒ ꯂꯩꯊꯣꯛꯎ ꯌꯥꯔꯦꯅꯦ ꯑꯩꯈꯣꯏ ꯑꯗꯨꯝ
ꯅꯠꯇ꯭ꯔꯒ ꯅꯪ ꯍꯧꯖꯤꯛ ꯉꯥꯏꯍꯥꯛꯇꯪ ꯊꯣꯛꯂꯛꯀꯦꯔꯣ ꯃꯄꯣꯠ ꯃꯆꯩꯁꯤꯡꯗꯣ ꯀ ꯅꯕ
ꯌꯥꯏ ꯌꯥꯏ ꯀꯌꯥ ꯀꯌꯥꯦ ꯆꯦꯡꯈꯠꯅꯗꯣꯏꯅꯣ
ꯑꯁ ꯑꯩꯅ ꯈꯟꯕꯗ ꯑꯩꯈꯣꯏ ꯊ꯭ꯔꯤ ꯊ꯭ꯔꯤ ꯌꯥꯝꯃꯟꯥꯟꯕ꯭ꯔꯣ ꯑꯥ
ꯌꯥꯅꯤ ꯌꯥꯅꯤ
ꯊ꯭ꯔꯤ ꯊ꯭ꯔꯤ ꯇꯧꯔꯗꯤ ꯍꯥꯏ ꯆꯤꯡꯗꯣ ꯄꯣꯠ ꯍꯥꯏꯗꯤ ꯄꯣꯠ ꯆꯩꯗꯣ ꯌꯥꯝꯃꯤꯗꯅ ꯂꯩꯗꯣꯏꯁꯦ
ꯍꯣꯏ ꯌꯥꯏꯑꯌꯦꯦ
ꯊ꯭ꯔꯤ-ꯊ꯭ꯔꯤꯗ ꯑꯣꯏꯗꯤ ꯑꯩꯈꯣꯏꯅ ꯇꯧꯅꯤꯡꯉꯤꯕ ꯃꯌꯥꯝꯖꯦ ꯂꯦꯝꯄꯥꯟ ꯇꯧ ꯌꯥꯅꯤꯕꯥ
ꯍꯣꯏ ꯃꯥꯅꯦ ꯃꯥꯅꯦ
ꯑꯗꯣ ꯍꯥꯏꯗꯤ ꯇꯣꯏꯅ ꯇꯧꯗꯧꯁꯨ ꯅꯠꯇꯦ ꯍꯧꯖꯤꯛ ꯑꯃꯨꯛ ꯇꯧꯕ ꯍꯥꯏꯁꯤꯅ ꯑꯃꯨꯛ ꯀꯨꯏꯅ ꯀꯨꯏꯅ ꯇꯧꯔꯣꯏꯗꯕꯅꯤꯅ ꯇꯧꯔꯤꯉꯩꯗ ꯈꯔ ꯃꯄꯨꯡ ꯄꯥꯅ ꯈꯔ ꯄꯦꯟ-ꯄꯦꯟꯅ ꯇꯧꯍꯧꯕꯅ ꯐꯩꯕ
ꯍꯣꯏ
ꯑꯗꯨꯗꯤ ꯅꯪꯅ ꯑꯇꯩꯁꯤꯡꯗꯣ ꯄꯥꯎ ꯍꯥꯏꯈ꯭ꯔꯣꯅꯦ ꯊ꯭ꯔꯤ- ꯊ꯭ꯔꯤ ꯇꯧꯔꯖꯦꯅ
ꯍꯣꯏꯅꯦ ꯍꯥꯏꯒꯦꯅ ꯑꯗꯨꯕꯨꯗꯤ ꯑꯩ ꯍꯥꯏꯈ꯭ꯔꯒꯦꯅꯦ ꯌꯥꯔꯦꯅꯦ
ꯑꯗꯣ ꯊ꯭ꯔꯤ ꯊ꯭ꯔꯤ ꯇꯧꯔꯗꯤ ꯄꯩꯁꯥꯖꯦ ꯀꯌꯥ ꯇꯥꯗꯣꯏꯕ ꯑꯩꯈꯣꯏ ꯃꯤ ꯃꯤꯖꯦ ꯀꯌꯥꯃꯨꯛ ꯑꯣꯏꯗꯣꯏꯅꯣ ꯍꯥꯏꯗꯤ ꯆꯥꯛꯇꯣ ꯀꯣꯜ ꯐꯨꯔꯗꯣ ꯊꯣꯡꯗꯣꯅꯤꯅ ꯃꯤ ꯁꯨꯛ ꯀꯣꯟꯅꯅꯤ ꯍꯥꯏꯕꯗꯨꯝꯖꯨ ꯄꯥꯊꯣꯛꯇꯕ ꯌꯥꯔꯣꯏꯗꯅ
ꯑ ꯑ ꯑꯈꯣꯏ ꯎꯝ ꯑꯩꯈꯣꯏ ꯅꯤꯄꯥꯥꯟꯃꯨꯛꯇ ꯑꯣꯏꯔꯝꯅꯤꯗ
ꯅꯤꯄꯥꯥꯟ
ꯎꯝ
ꯀꯩꯅꯣ ꯅꯤꯄꯥꯜꯗꯤ ꯍꯦꯟꯅꯤꯗ ꯃꯤ ꯑꯩꯈꯣꯏ ꯇꯔꯥꯃꯉꯥꯃꯨꯛ ꯁꯨꯗꯧ ꯃꯥꯜꯂꯤ ꯀꯩꯅꯣ
ꯍꯣꯏ ꯑꯇꯩ ꯊꯕꯛ ꯂꯩ ꯂꯩ ꯍꯥꯏꯕ꯭ꯔꯥ ꯀꯝ ꯍꯥꯏꯅꯒꯤꯗꯏꯅꯦ
ꯅꯤꯄꯥꯥꯟ ꯈꯇ ꯑꯗꯨꯗꯤ ꯅꯨꯡꯉꯥꯏꯒꯗ꯭ꯔꯣ ꯑꯩꯅꯗꯤ ꯍꯦꯛꯇ ꯗꯨꯝ ꯗꯥꯡ ꯇꯧꯕꯩ ꯋꯥꯈꯜ ꯈꯜꯂꯤ
ꯃꯤꯗꯣ ꯑꯗꯣ ꯑꯔꯩꯕ ꯈꯔ ꯇꯧ ꯃꯣꯏ ꯅꯪꯗ꯭ꯔꯗꯤ ꯀꯩ ꯍꯥꯏꯔꯨꯅꯤ ꯃꯣꯏ ꯊꯕꯛ ꯆꯠꯊꯣꯛꯅꯩꯕ ꯀꯥꯡꯒꯨꯗ
ꯑꯗꯨ ꯅꯪ ꯀꯂꯦꯛꯁꯟꯗꯨꯅꯦ ꯅꯪꯅ ꯇꯧꯁꯜꯂꫭꯗꯅ ꯑꯗꯨ ꯅꯪ ꯊꯣꯛꯂꯛꯑꯒ ꯂꯩꯕ ꯈꯣꯠꯄ ꯇꯧꯅꯕ ꯑꯗꯣ ꯑꯥ ꯂꯩꯕꯥꯛ ꯍꯋꯥꯏꯗꯣ ꯀꯦꯖꯤ ꯃꯈꯥꯏ ꯑꯃ ꯌꯥꯝꯃꯟꯒꯗ ꯇ꯭ꯔꯣ ꯀꯦꯖꯤ ꯑꯃ ꯂꯧꯖꯤꯔꯣ
ꯀꯤꯖꯤꯃꯈꯥꯏꯅ ꯌꯥꯅꯤ ꯀꯦꯖꯤꯃꯗꯤ ꯌꯥꯝꯃꯟꯅꯦꯕ ꯀꯦꯖꯤ ꯃꯈꯥꯏꯗꯣ ꯂꯧꯔ ꯆꯞ ꯆꯥꯅꯤ ꯆꯥꯏꯒꯗꯕ ꯄꯣꯠꯅꯤꯅ
ꯀꯌꯥ ꯄꯤꯖꯥꯅꯣꯅꯦ ꯅꯍꯥꯟ ꯅꯣꯡꯃ ꯑꯃ ꯂꯧꯕꯗꯣ ꯑꯩꯅ ꯂꯧꯕꯗꯗꯤ ꯆꯥꯝꯃꯗꯤ ꯄꯤꯍꯧꯋꯦꯕ
ꯎꯝ ꯑꯗꯨꯃꯥꯏꯅ ꯑꯗꯨꯝ ꯂꯩꯔꯝꯅꯤꯗ ꯍꯧꯖꯤꯛ
ꯃꯃꯜ ꯍꯧꯖꯤꯛꯀꯥꯟ ꯕ꯭ꯂꯣꯀꯦꯠ ꯇꯧꯕꯒꯤ ꯍꯦꯜꯂꯤ ꯈꯣꯠꯂꯤ ꯀꯥꯏꯅ ꯇꯧꯕꯖꯦ ꯍꯦꯟꯒ꯭ꯔꯖꯥꯠ ꯂꫭ ꯈꯪꯗꯦꯅꯦ
ꯑꯗꯨꯝ ꯆꯥꯡ ꯑꯝꯗ ꯂꯩꯔꯝꯗꯧꯃꯥꯜꯂꯤꯗ ꯑꯩ ꯋꯥꯈꯟꯗꯗꯤ
ꯑꯗꯨꯗꯤ ꯂꯩꯕꯥꯛ ꯍꯋꯥꯏꯗꯨꯅ ꯀꯦꯖꯤ ꯃꯈꯥꯏ ꯑꯃ ꯂꯧꯔꯖꯦ ꯑꯗꯒꯤ ꯈꯥꯃꯦꯟꯗꯨꯅ ꯀꯦꯖꯤ ꯑꯃ ꯂꯧꯖꯤꯔꯣ ꯌꯥꯝꯃꯟꯗꯕ꯭ꯔꯣ ꯀꯦꯖꯤ ꯑꯅꯤ ꯂꯧꯁꯖꯤꯔꯣ
ꯑꯗꯨꯁꯨ ꯃꯈꯥꯏ ꯑꯝ ꯈꯛꯇꯅ ꯌꯥꯅꯤ
ꯑ ꯈꯥꯃꯦꯟꯗꯤ ꯉꯧꯈ꯭ꯔꯒ ꯀꯪꯗꯒꯤꯅꯤꯌꯦ ꯑꯗꯣ ꯑꯃꯗꯤ ꯂꯧꯔꯖꯤ ꯀꯩꯅꯣ
ꯍꯣꯏ ꯍꯣꯏ ꯌꯥꯏꯅꯦ
ꯑꯗꯒꯤ ꯀꯩꯅꯣꯗꯨꯅ ꯀꯃꯥꯏ ꯇꯧꯕ
ꯃꯣꯔꯣꯛ ꯇꯦꯛꯄꯁꯨ ꯂꯧꯗ ꯌꯥꯔꯣꯏ꯫
ꯑꯗꯒꯤ ꯃꯪꯒꯟꯗꯨꯅ ꯍꯥꯏꯕ ꯌꯥꯗꯧꯔꯤꯕ꯭ꯔꯣ ꯃꯪꯒꯟꯗꯨ ꯎꯇꯤ ꯇꯧꯖꯦ ꯍꯥꯏꯖꯤꯕꯣ ꯍꯧꯖꯤꯛ ꯃꯪꯒꯜꯗꯨꯗꯤ ꯍꯧꯖꯤꯛ ꯂꯧꯍꯧꯔ ꯇꯤꯡꯍꯧꯗ꯭ꯔꯗꯤ ꯍꯣꯔꯦꯟꯒꯤꯗꯤ ꯅꯪꯉꯔꯣꯏꯌꯦ ꯍꯣꯔꯦꯟ ꯈꯨꯗꯛꯇ ꯂꯧꯕꯗꯤ꯫
ꯍꯣꯏꯅꯦ ꯆꯨꯝꯃꯤꯅꯦ ꯑꯗꯨꯕꯨꯗꯤ ꯍꯣꯔꯦꯟ ꯊꯣꯛꯄꯗꯣ
ꯕꯖꯥꯔꯒꯤꯗꯣ ꯑꯁ ꯑꯗꯨ ꯕꯖꯥꯔꯒꯤꯗꯩ ꯂꯩꯕꯗꯨꯗꯤ ꯈꯔ ꯇꯥꯡꯅꯦ ꯍꯥꯏꯗꯤ ꯑꯗꯨ ꯁꯔꯨꯛꯄꯨꯗꯤ ꯍꯧꯖꯤꯛ ꯀꯤꯖꯤ ꯀꯌꯥ ꯇꯧꯖꯤꯒꯦ ꯍꯥꯏꯔꯒ ꯁꯠꯇꯤꯡ ꯉꯧꯕꯅ ꯐꯅꯤꯌꯦ ꯍꯧꯖꯤꯛ ꯉꯟꯖꯨ ꯉꯜꯂꯤ ꯀꯩꯅꯣ꯫ ꯄꯨꯡ ꯑꯌꯨꯛꯅꯤ ꯀꯩꯅꯣ ꯄꯣꯞꯄ ꯉꯥꯝꯅꯤꯌꯦ꯫ ꯀꯣꯏꯖꯤꯗꯤ ꯑꯩꯈꯣꯏ ꯇꯧꯗꯣꯏꯗꯣ ꯄꯨꯡ ꯑꯅꯤ ꯋꯥꯏꯗꯩ ꯍꯥꯏꯕ ꯅꯠꯇ꯭ꯔꯣ꯫ ꯍꯧꯖꯤꯛ ꯄꯨꯡ ꯌꯥꯝꯉꯜꯂꯤ ꯀꯩꯅꯣ ꯍꯧꯖꯤꯛ ꯄꯨꯡ ꯇꯔꯨꯛ ꯃꯨꯛꯇꯪ ꯇꯥꯗ ꯉꯥꯏꯖꯤꯕꯣ꯫
ꯍꯣꯏꯅꯦ ꯌꯥꯏꯅꯦ ꯑꯗꯨꯕꯨꯗꯤ꯫
ꯗꯨꯗꯤ ꯑ ꯇꯤꯡꯗꯕ ꯂꯧꯗꯣꯏꯅꯤꯅ ꯀꯦꯖꯤ ꯀꯌꯥ ꯂꯧꯌꯥꯅꯤ ꯀꯦꯖꯤ ꯑꯃ ꯂꯧꯕ ꯌꯥ ꯑꯅꯤ ꯂꯧꯕ ꯌꯥꯒꯗ꯭ꯔꯣ ꯑꯩꯅ ꯈꯟꯕꯅꯅꯦ꯫
ꯑꯃꯅꯦ ꯍꯥꯏ ꯃꯥꯜꯂꯦ꯫
ꯀꯩꯅꯣ ꯄꯥꯡꯇꯛꯀ ꯍꯥꯞꯆꯟꯗꯣꯏꯗ ꯃꯪꯒꯟꯒ ꯎꯠꯇꯤ ꯇꯧꯕꯗꯣ ꯀꯩꯅꯣꯗꯣ ꯈꯛꯇꯪ ꯅꯪ ꯅꯪ ꯂꯥꯎꯅ ꯇꯧꯕꯗꯣ ꯈꯇꯪ ꯇꯧꯅꯤꯡꯕ꯫ ꯃꯪꯒꯟꯒ ꯎꯝ ꯎꯁꯣꯏꯒ꯫
ꯑꯃꯅ ꯌꯥꯅꯤꯗꯨ꯫
ꯅꯪꯅ ꯌꯥꯅꯤꯇ ꯍꯥꯏ꯫ ꯑꯩꯖꯤꯅ ꯀꯣꯅꯥꯥꯔꯣꯏ